ꯏꯆꯦ
ꯍꯣ
ꯀꯗꯧꯔꯤꯒ
ꯑꯩꯗꯣ ꯉꯔꯥꯡꯒꯤ ꯑꯗꯨꯃꯥꯏꯅ ꯍꯨꯏ ꯃꯣꯂꯣꯝ ꯅꯝꯃꯤ ꯇꯩꯔꯤꯅꯦ
ꯑꯣ ꯆꯥꯛ ꯆꯥꯔꯕꯣ
ꯆꯔꯦ
ꯀꯔꯤ ꯌꯦꯟꯁꯥꯡ ꯆꯥꯔꯒꯦ
ꯎꯪ ꯑꯩꯍꯦꯂꯥ ꯊꯣꯡꯕ ꯆꯥꯏꯌꯦ
ꯑꯍꯦꯂꯗꯤ ꯍꯥꯑꯣꯕꯅꯤꯍꯦ
ꯍꯥꯎꯔꯣꯏꯗꯕꯣꯏ ꯅꯤꯡꯉꯦ ꯑꯗꯣ
ꯑꯍꯦꯂꯥꯗꯤ ꯑꯩꯁꯨ ꯌꯥꯝ ꯗꯤ ꯄꯥꯝꯃꯦ ꯉꯥ ꯃꯥꯗꯤ ꯉꯥꯗꯣ ꯉꯍꯤꯡ ꯀꯩꯀꯥ ꯅꯝꯗꯕꯅꯦꯕ ꯑꯥꯇꯩ ꯉꯒ ꯈꯦꯠꯅꯕꯅꯤ ꯑꯥ ꯍꯥꯏꯗꯤ ꯀꯩꯅꯣ ꯇꯧꯕ ꯀꯇꯂꯥ ꯅꯨꯡꯇꯂꯥ ꯀꯩꯀꯥꯗꯤ ꯇꯤꯜꯍꯧ ꯆꯅꯝ ꯌꯥꯎꯗꯗꯤ ꯍꯥꯎꯇꯦꯗꯅ ꯑꯗꯨꯒ ꯏꯂꯤꯁꯥꯒꯤ ꯎꯝ
ꯇꯧꯋꯦꯕ ꯃꯥꯁꯨ ꯑꯗꯨꯝ
ꯃꯥꯅꯦ ꯑꯩꯩꯂꯤꯁꯥꯏ ꯇꯥꯏꯞꯇ ꯇꯧꯕꯅꯦ ꯑꯗꯨꯒ ꯑꯩꯈꯣꯏꯒꯤ ꯀꯧꯇꯥ ꯉꯥ ꯏꯕꯥ
ꯑꯩꯈꯣꯏ ꯃꯦꯀ꯭ꯔꯦꯜꯗꯣ ꯃꯦꯀ꯭ꯔꯦꯜ ꯉꯥꯗꯣ ꯑꯗꯨ ꯑꯗꯨꯁꯨ ꯑꯗꯨꯃꯥꯏꯅꯁꯨ ꯇꯩꯏ
ꯑꯗꯨꯃꯥꯏꯅ ꯍꯥꯏꯐꯦꯠ ꯇꯧꯔꯒ ꯑꯗꯨꯝ ꯍꯥꯎꯕꯅꯦ ꯑꯩꯁꯨ ꯌꯥꯝ ꯄꯥꯝꯃꯦ ꯉꯥꯗꯤ ꯑꯦ ꯀꯩꯅꯣꯗ ꯍꯧꯖꯤꯛꯀꯤ ꯀꯩꯅꯣꯗꯣ ꯀꯔꯤꯑꯕ ꯑꯩ ꯂꯥꯥꯁꯦ ꯉꯥꯗꯣ ꯆꯥꯎꯔꯒꯅꯦ ꯍꯥꯎꯕꯅꯦ
ꯉꯩ ꯉꯥꯗꯣ ꯄꯨꯔꯥ ꯃꯥꯄꯤ ꯐꯥꯔꯕ ꯉꯥ ꯃꯥꯜꯂꯦꯕ
ꯎꯝ
ꯍꯥꯎꯋꯦ
ꯑꯩ ꯃꯥꯗꯤ ꯊꯣꯡꯕꯁꯦ ꯂꯨ ꯊꯣꯡꯕ ꯍꯩꯇ ꯇ꯭ꯔꯗꯤ ꯍ ꯀꯩꯅꯣ ꯇꯧ ꯃꯥꯗꯤ ꯑꯃꯨꯛꯀ ꯀꯛꯑꯒ ꯇꯣꯏꯗꯕꯤꯗ ꯊꯣꯡꯉꯒ ꯆꯥꯕꯗꯣ ꯃꯍꯤ ꯍꯥꯎꯕꯅꯦꯕ ꯍꯩꯂꯥꯗꯤ
ꯑꯩꯗꯤ ꯃꯍꯤ ꯅ ꯑꯅꯝꯕ ꯆꯥꯔꯦ ꯃꯄꯪꯒ ꯆꯥꯗꯦ
ꯑꯗꯨꯅꯦ ꯃꯍꯤꯅ ꯍꯦꯟꯅ ꯍꯥꯎꯦ ꯍꯨꯏ ꯈꯔ ꯐꯠꯇ꯭ꯔꯤꯕꯣ
ꯍꯨꯏꯗꯣ ꯉꯔꯥꯡꯗꯒꯩꯗꯤ ꯈꯤꯇꯪꯗꯤ ꯐꯕ ꯃꯥꯜꯂꯦ ꯃꯣꯂꯣꯝꯗꯣ ꯐꯖꯅ ꯇꯩꯕꯗ ꯈꯤꯇꯪ ꯑꯃꯨꯛ ꯀꯪꯁꯜꯂꯦ
ꯑꯉꯥꯡ ꯃꯈꯣꯟ ꯃꯥꯜꯂꯦ ꯅꯥꯀꯟꯗ ꯇꯥꯏ ꯅꯨꯡꯉꯣꯟꯕꯤꯔꯥ ꯏꯁ ꯇꯨꯝꯗ꯭ꯔꯤꯕꯣꯏꯔꯦ ꯃꯥ
ꯎ ꯇꯨꯝꯗ꯭ꯔꯤ ꯇꯨꯝꯗꯔꯤ ꯅꯤꯡꯊꯤꯕꯤꯗꯨꯁꯨ ꯆꯥꯛꯇꯣ ꯍꯩꯂꯥ ꯊꯣꯡꯕꯗꯣ ꯌꯥꯝ ꯍꯥꯎꯋꯦꯅ ꯆꯥꯛꯇꯣ ꯑꯅꯤꯔꯛ ꯍꯥꯞꯐꯠꯂ ꯆꯥꯏ
ꯎꯝ ꯍꯥꯎꯕꯅꯦ ꯑꯦꯂꯗꯤ ꯑꯩꯁꯨ ꯌꯥꯝ ꯊꯤ ꯄꯥꯝꯕ ꯉꯥꯅꯤ ꯍꯩꯂꯥꯗꯤ ꯑꯇꯩ ꯉꯥꯗꯩ ꯍꯦꯟꯅ ꯑꯗꯨꯅ ꯏꯄꯥꯝ ꯄꯥꯝꯃꯦ ꯑꯗꯩ ꯉꯍꯤꯡ ꯆꯍꯤꯡꯁꯨ ꯅꯝꯗꯕꯅꯦꯕ
ꯅꯝꯗꯦ
ꯑꯗꯩ ꯑꯩꯈꯣꯏ ꯃꯥꯁꯨ ꯌꯥꯝ ꯄꯥꯝꯅ ꯆꯥꯕꯅꯦ ꯑꯗꯨ ꯑꯍꯦꯂꯥꯗꯣ ꯃꯍꯤꯗ ꯕꯕꯥꯁꯨ ꯆꯥꯏꯗꯅ ꯑꯍꯦꯂꯥꯗ ꯄꯥꯝꯅ ꯆꯥꯕꯅꯦ ꯃꯥꯁꯨ
ꯍꯣꯏ
ꯆꯥꯏꯌꯦ
ꯇꯕꯗꯤ ꯈꯇꯪꯕꯨ ꯍꯟꯖꯤꯟꯗ꯭ꯔꯤꯕꯅꯦ
ꯍꯟꯖꯜꯂꯦꯅ ꯉꯔꯥꯡꯗꯒꯤꯗꯤ ꯈꯔ ꯍꯟꯖꯜꯂꯦ
ꯑꯥ ꯃꯣꯂꯣꯝ ꯇꯩꯔꯒ ꯑꯗ ꯀꯟꯖꯟꯂꯒ ꯑꯃꯨ ꯍꯪ ꯐꯥ ꯑꯃꯨꯛ ꯐꯥꯗ ꯑꯗꯨꯝ ꯑꯅꯥꯕꯗꯣ ꯀꯃꯥꯏꯅ ꯇꯧꯕꯅꯣ ꯈꯪꯗꯦꯅꯦ ꯑꯗꯨꯝ ꯑꯃꯨꯛꯁꯨ ꯐꯩ ꯑꯃꯨꯛꯁꯨ ꯍꯧ ꯗꯨꯕꯨ ꯀ꯭ꯌꯣꯔ ꯑꯣꯏꯕꯁꯨ ꯉꯝꯗꯕ꯭ꯔꯥ ꯈꯪꯗꯦ
ꯑꯗꯨ ꯀꯗꯣꯏꯅꯣ ꯈꯪꯗꯦꯕ ꯃꯥꯏꯁꯦ ꯑꯗꯨꯝ ꯑꯃꯨꯛ ꯍꯧ ꯑꯃꯨꯛ ꯐꯥ ꯑꯃꯨꯛ ꯍꯧ ꯑꯃꯨꯛ ꯐꯥ ꯑꯗꯨꯝ ꯇꯧ ꯂꯩꯔꯦꯕ
ꯎꯝ ꯇꯥꯝꯆꯧꯗꯤ ꯍꯜꯂꯛꯇ꯭ꯔꯤꯕꯣ
ꯍꯜꯂꯛꯇ꯭ꯔꯤꯌꯦ ꯆꯥꯛ ꯆꯥꯛ ꯀꯩꯅꯣ ꯇꯧꯕ ꯆꯠꯈ꯭ꯔꯤꯌꯦ ꯆ ꯆꯥꯛ ꯆꯥꯅꯕ ꯆꯠꯈ꯭ꯔꯤꯌꯦ ꯑꯗꯣ ꯃꯣꯏ ꯌꯦꯟ ꯊꯣꯡꯕ ꯆꯥꯅꯅꯤꯅ ꯀꯩꯅꯣ ꯆ ꯍꯂꯛꯇꯔꯤ ꯍꯟꯕꯨꯗꯤ ꯍꯥꯂꯛ ꯑꯅꯤ ꯑꯁꯤ ꯃꯣꯏꯒꯤ ꯋꯥꯛꯁꯣꯞ ꯇꯧꯕꯗꯣ ꯑꯗꯨꯒꯤ ꯃꯣꯏ ꯃꯄꯨꯒꯤ ꯃꯛ ꯃꯌꯥꯝꯕꯗꯨ ꯑꯗꯨꯗ
ꯑꯣ ꯒꯣꯠ
ꯁꯨꯔꯦꯁꯀꯤ ꯃꯌꯥꯝꯕꯗꯣ ꯏꯀꯣ ꯄꯦꯃꯦꯁꯣꯔ ꯄꯦꯃꯦꯁꯣꯔ ꯍꯥꯏꯕ ꯀꯩꯅꯣ ꯃꯣꯏꯗ ꯆꯥꯛ ꯆꯥꯅꯤ ꯆꯥꯅꯤ
ꯒꯣꯄꯦ ꯒꯣꯄꯦꯁ ꯒꯣꯄꯦꯗꯔꯣꯗ
ꯒꯣꯄꯦꯟꯗ꯭ꯔꯣ ꯅꯇꯦ ꯄ꯭ꯔꯦꯃꯦꯁꯣꯔ ꯍꯥꯏꯕꯗꯣ
ꯑꯣ ꯔꯥꯏꯃꯦꯁꯣꯔ ꯍꯣꯏꯗ ꯌꯦꯟ ꯌꯦꯟ ꯆꯥꯔꯨꯗꯣꯏꯕ ꯗꯨꯀꯥꯟꯗꯤ ꯊꯣꯡ ꯂꯣꯜꯂꯝꯃꯕꯅꯤꯅ
ꯗꯨꯀꯥꯟꯗꯤ ꯊꯣꯡ ꯂꯣꯜꯂꯦ ꯗꯨꯀꯥꯟ ꯊꯣꯅꯡ ꯂꯣꯜꯂꯒ ꯆꯥꯔꯨꯅꯤꯅ ꯆꯠꯈꯔꯤꯌꯦ ꯆꯥꯛꯇꯣ ꯊꯣꯡꯖꯜ ꯂꯣꯏꯔꯒ ꯃꯥꯏ ꯈꯪꯍꯥꯏ ꯍꯥꯏꯔꯛꯄꯖꯥꯠꯅꯤ ꯑꯗꯨꯒꯤ ꯆꯠꯈ꯭ꯔꯦ ꯂꯥꯛꯑꯣ ꯈꯣꯠꯂꯣꯅ
ꯎꯝ ꯗꯨꯀꯥꯟꯗꯤ ꯕꯣꯏꯇꯣꯟ ꯕꯣꯏ ꯎꯝ ꯆꯠꯈ꯭ꯔ ꯕꯣꯏꯇꯣꯟꯁꯨ ꯌꯥꯎꯔꯤꯔꯣ ꯆꯥꯕ
ꯗꯤ ꯉꯟꯇꯥ ꯆꯠꯈꯔ꯭ꯦꯌꯦ
ꯑ ꯑꯦ ꯉꯥꯅꯦ ꯍꯧꯗꯣꯡꯒꯤ ꯋꯥꯔꯤꯗꯨꯗꯤ ꯀꯩꯝ ꯍꯥꯏꯔꯝꯗ꯭ꯔꯕꯣ
ꯍꯧꯗꯣꯡꯗꯨꯣ ꯀꯝ ꯍꯥꯏꯔꯝꯗ꯭ꯔꯦ ꯇꯜꯂꯕ ꯈꯪꯗꯦꯗ ꯃꯥ ꯂꯧꯅꯤꯡꯗ꯭ꯔꯕ ꯈꯪꯗꯦꯗ
ꯍꯩꯝ
ꯎꯝ
ꯉꯁꯤ ꯉꯁꯤꯗꯤ ꯉꯁꯤꯗꯤ ꯂꯧ ꯐꯠꯇꯦ ꯀꯥꯏꯅ ꯍꯥꯏꯔꯒ
ꯉꯁꯤꯁꯦ ꯊꯥꯔꯁꯗꯦꯅꯤꯗꯅ ꯉꯁꯤ ꯊꯥꯔꯁꯗꯦꯅꯤ ꯐ꯭ꯔꯥꯏꯗꯦ ꯐꯔꯥꯏꯗꯦꯗ ꯂꯧꯗꯣꯏ ꯑꯣꯏꯝꯒꯅꯤ
ꯑꯗꯨꯗꯤ ꯄꯥꯝꯃꯒꯗꯤ ꯃꯥꯏꯅ ꯂꯧꯖꯔꯅꯤ ꯍꯥꯡꯗ ꯇꯣꯛꯆꯔꯅꯤ
ꯎꯝ
ꯅꯣꯏ ꯗꯨꯀꯥꯟꯗꯣ ꯉꯁꯤꯗꯤ ꯊꯕꯛ ꯃꯤ ꯑꯗꯨꯝ ꯂꯥꯛꯄ ꯂꯥꯛꯑꯦ ꯍꯥꯏꯕ꯭ꯔꯣ ꯐꯖꯅ ꯁꯨꯕ꯭ꯔꯣ
ꯑꯃ ꯒꯥꯔꯤ ꯑꯃꯈꯛꯇꯤ ꯁꯨꯏꯌꯦ ꯉꯁꯤ ꯂꯣꯏꯁꯤꯜꯂꯤꯅꯤ ꯍꯌꯦꯡꯁꯨ ꯑꯃ ꯂꯥꯛꯀꯅꯤꯗꯤ ꯍꯥꯏꯌꯦ ꯑꯗꯣ ꯈꯪꯗꯦ ꯂꯥꯛꯇꯣꯏꯔꯥ ꯂꯥꯛꯗꯣꯏꯔꯥ ꯒ꯭ꯌꯥꯟ ꯇꯥꯗꯦ
ꯕꯥꯔꯥ ꯀꯌꯥꯝ ꯊꯤꯔꯤꯒꯦ
ꯚꯔꯥꯁꯦ ꯃꯨꯣꯏ ꯂꯤꯁꯤꯡ ꯑꯅꯤꯒ ꯆꯥꯎꯉꯥ ꯃꯥꯏꯅ ꯊꯤ
ꯆꯉꯥ
ꯑꯪ ꯑꯅꯤꯆꯧꯉꯥ ꯑꯅꯤꯆꯧꯉꯥ
ꯑꯅꯤ ꯆꯧꯉꯥ ꯌꯥꯏꯗ ꯑꯗꯨꯝ ꯑꯅꯤ ꯆꯥꯝꯃꯉꯥ ꯍꯥꯏꯁꯦ ꯀꯩꯅꯣ ꯇꯧꯕꯒ ꯑꯗꯨꯝ ꯀꯥꯟꯅꯗꯤ ꯀꯥꯟꯅꯔꯤ ꯅꯠꯇ꯭ꯔꯣ
ꯍꯜꯂꯣ ꯑꯗꯨꯝ ꯕꯔꯥ ꯅꯨꯡꯂꯥ ꯕꯔꯥ ꯅꯨꯡꯂꯥ ꯍꯨꯟꯕꯒ ꯈꯔ ꯑꯗꯨꯝ ꯑꯗꯨꯝ ꯀꯣꯟꯅꯅꯕꯗꯤ ꯑꯗꯨ ꯀꯣꯟꯅꯩ ꯍꯥꯏꯇꯥꯔꯦꯅꯦ ꯑꯗꯨ ꯂꯦꯝꯗꯤ ꯂꯦꯝꯗꯕ ꯅꯧꯔꯤꯕꯅꯤꯅꯅꯦ ꯋꯥꯔꯛꯁꯣꯄꯇꯣ ꯈꯔ ꯀꯨꯏꯔꯛꯑꯕꯨꯗꯤ ꯈꯔ ꯂꯥꯛꯀꯗꯕ ꯍꯧꯖꯤꯛꯇꯤ ꯅꯧꯔꯤꯅꯤꯅ ꯄꯩꯁꯥꯗꯣ ꯏꯂꯦꯝ ꯂꯦꯝꯗꯦ
ꯎꯝ ꯕꯣꯏꯇꯣꯟꯒꯤ ꯀꯨꯡ ꯈꯥꯏꯗꯣꯛꯈ꯭ꯔꯒ ꯕꯣꯏꯇꯣꯟꯒꯤ ꯈꯔ ꯈꯔꯁꯨ ꯈꯥꯏꯗꯣꯏꯅꯤ ꯅꯠꯇ꯭ꯔꯥ ꯕꯣꯏꯇꯣꯟꯒꯤꯁꯨ ꯈꯥꯏꯗ ꯌꯥꯄꯣꯟꯇꯦꯕꯥ
ꯕꯣꯏꯇꯣꯟꯒꯤꯁꯨ ꯈꯥꯏꯗꯣꯏꯅꯤ
ꯑꯗꯩꯗꯤ ꯋꯥꯅꯤ ꯃꯩꯒꯤ ꯏꯁꯤꯡꯒꯤ ꯀꯩꯒꯤ ꯂꯣꯏꯅ ꯈꯔ ꯈꯔꯗ
ꯀꯔꯤ ꯀꯔꯥ ꯃꯌꯥꯝ ꯑꯃ
ꯑꯗꯨꯅꯦ
ꯎꯝ
ꯍꯥꯟꯅ ꯌꯨꯝꯗ ꯁꯨꯔꯤꯉꯩꯗꯗꯤ ꯗꯤ ꯁꯣꯏꯔꯤꯗꯅ ꯀꯥ ꯍꯦꯟꯅ ꯀꯥꯅꯕꯁꯦ ꯐꯪꯅ
ꯑ ꯑꯗꯨꯅ ꯌꯨꯝꯗ ꯌꯨꯝꯗ ꯁꯨꯔꯤꯉꯩꯗꯅ ꯈꯔ ꯐꯪꯉꯦ
ꯑ ꯗꯨꯀꯥꯟ ꯊꯣꯛꯑꯒ ꯉꯁꯥꯏꯒꯤ ꯈꯔ ꯕꯔꯥ ꯅꯨꯡꯂꯥ ꯊꯤꯖꯤꯜꯂꯛꯄ ꯑꯗꯨꯒꯤꯅꯤ
ꯑꯥ ꯑꯗꯨꯒꯤꯅꯦ ꯑꯗꯣ ꯈꯤꯇꯪ ꯂꯤꯔꯛꯑꯒꯕꯨꯗꯤ ꯈꯔ ꯐꯗꯕꯀꯣ ꯕꯔꯥꯗꯨ ꯊꯤ ꯊꯕꯛꯇꯤ ꯃꯤꯗꯨ ꯄꯨ ꯂꯥꯛ ꯈꯪꯗꯦꯅꯦ ꯊꯕꯛꯁꯦ ꯏꯂꯥꯛ ꯂꯥꯛꯇꯦꯗꯅ
ꯎꯝ
ꯑꯗꯨꯒꯤꯅꯤꯗ
ꯎꯝ ꯅꯪꯁꯨ ꯅꯥꯀꯟꯗ ꯗꯨꯀꯥꯟ ꯑꯃ ꯐꯝꯖꯟꯕꯒꯤ ꯌꯥꯔꯅꯤ
ꯗꯨꯀꯥꯟꯒ ꯐꯝꯅꯤꯡꯗꯦ ꯇꯜꯂꯤ
ꯄꯥꯛꯄꯤꯅ ꯐꯝꯖꯦ ꯍꯥꯏꯗꯥꯏꯅꯦ ꯅꯣꯏ ꯀꯔꯤꯝꯇ ꯍꯥꯏꯅꯗ꯭ꯔꯕꯣ
ꯍꯥꯏꯅꯗ꯭ꯔꯦ ꯍꯧꯔꯛꯇ꯭ꯔꯦ ꯃꯥꯁꯨ ꯄꯜꯂꯕ ꯃꯥꯒꯤ ꯐꯤꯁꯦ ꯃꯥꯗꯤ ꯍꯥꯏꯔꯝꯃꯅꯤ ꯐꯝꯁꯦ ꯈꯣꯠꯁꯦ ꯀꯥꯏꯅ ꯈꯔ ꯗꯨꯀꯥꯟꯗꯨꯅ ꯈꯔ ꯆꯥꯎꯈꯠꯂꯛꯒꯗꯤ ꯑꯗꯨꯝ ꯃꯅꯥꯛꯇꯨꯗ ꯀꯔꯤꯅ ꯀꯔꯥ ꯕꯣꯔꯥꯒꯨꯝꯕ ꯀꯩꯒꯨꯝꯕ ꯑꯗꯨꯝ ꯟꯒꯤꯀꯣ ꯑꯗꯨꯃꯥꯏꯅ ꯁꯤꯡꯖꯨꯒꯨꯝꯕ ꯑꯗꯨꯃꯥꯏꯅ ꯑꯗꯨꯝ ꯐꯝ ꯌꯥꯕ
ꯍꯥꯏꯗꯤ ꯋꯥꯛꯁꯣꯞ ꯑꯃ ꯂꯩꯔꯗꯤꯅꯦ ꯗꯨꯀꯥꯟ ꯑꯗꯨꯝ ꯅꯥꯀꯟꯗ ꯄꯥꯟ ꯗꯨꯀꯥꯟꯅꯤ ꯈꯪꯗꯦ ꯄꯥꯟ ꯗꯨꯀꯥꯟꯅꯤ ꯈꯪꯗꯦ ꯑꯃꯅꯤ ꯈꯪꯗꯦ ꯀꯥꯟꯅꯩꯗꯅ
ꯎ
ꯑꯩ ꯑꯣꯏꯅ ꯐꯝꯁꯤꯔ ꯈꯪꯗꯦ
ꯍꯣꯏꯅꯦ ꯐꯃꯨꯅꯦ ꯑꯗꯨꯅ ꯐꯔꯅꯤ
ꯁꯤꯡꯖꯨꯔ ꯀ꯭ꯋꯥꯔ ꯀꯩꯗꯣ ꯀ꯭ꯋꯥꯗꯪ ꯌꯣꯜꯂꯁꯨ ꯑꯗꯨꯝ ꯀꯥꯟꯅꯅꯤ
ꯎꯝ ꯀꯥꯟꯅꯅꯤ
ꯅꯠꯇꯔꯥ ꯍꯥꯏꯗꯤ ꯗꯥꯞꯆꯧꯒꯤꯗꯤ ꯃꯥꯒꯤ ꯀꯩꯅꯣꯪ ꯔꯪꯉꯌꯦ ꯀꯔꯤ ꯑ ꯀꯩꯅꯣ ꯃꯥꯅ ꯊꯝꯅꯤ ꯍꯥꯏꯗꯨꯕꯨ ꯍꯥꯎ ꯍꯥꯏꯕ꯭ꯔꯣ
ꯀꯝꯄ꯭ꯔꯦꯁꯔ ꯃꯦꯆꯤꯟꯗꯨ꯭ꯔꯣ
ꯅꯠꯇꯦ ꯊꯥꯎꯒꯤ ꯀꯩ ꯀꯩꯅꯣ ꯃꯥꯒꯤ ꯇꯣꯉꯥꯟꯅ ꯇꯧꯅꯤ ꯍꯥꯏꯕꯗꯣ ꯑꯗꯨꯒꯤꯗꯤ ꯑꯗꯨꯝ ꯀꯥꯟꯅꯕ ꯅꯇ꯭ꯔ
ꯎꯝ ꯊꯥꯎꯗꯣ ꯊꯝꯗ꯭ꯔꯤꯌꯦ ꯊꯝꯕꯕꯨꯗꯤ ꯍꯧꯔꯗꯕ ꯎꯝ ꯑꯗꯨ
ꯊꯥꯎꯗꯣ ꯊ ꯊꯝꯃꯒꯗꯤ ꯃꯥꯏ ꯑꯗꯨꯝ ꯆꯥꯔꯝ ꯈꯔꯗꯤ ꯑꯗꯨꯝ ꯐꯪꯖꯗꯦ
ꯎꯝ ꯎꯝ ꯎꯝ ꯐꯪꯗꯣꯏꯅꯦ ꯑꯗ ꯑꯗꯨꯑ ꯈꯔ ꯈꯔ
ꯈꯔ ꯈꯔ ꯈꯥꯏꯖꯦ ꯅꯣꯏ ꯑꯗꯨꯝ ꯀꯥꯟꯅꯗꯣꯏꯅꯤ ꯀꯩꯅꯣ ꯀꯥꯟꯅꯗꯣꯏꯅꯤ ꯍꯥꯏꯗꯤ ꯑꯇꯣꯞꯄꯗ ꯀꯩꯅꯣ ꯇꯧꯗꯣꯏꯁꯨ ꯑꯗꯨꯝ ꯈꯔ ꯈꯔ ꯑꯗꯨꯝ ꯊꯥꯎꯗꯒꯤ ꯈꯔ ꯁꯦꯞ ꯑꯣꯏꯕ ꯑꯗꯨꯝ ꯂꯥꯛꯀꯅꯤ
ꯂꯥꯛꯇꯣꯏꯁꯤ ꯂꯥꯛꯇꯣꯏꯅꯤ ꯀꯥꯟꯅꯗꯣꯏꯅꯤ
ꯄꯁꯁ ꯌꯥꯝ ꯂꯥꯡꯉꯤꯗ ꯀꯄꯤ ꯑꯉꯥꯡ ꯀꯄ꯭ꯔꯥ
ꯇꯄꯤꯤꯡ ꯇꯄꯤꯤꯡ ꯇꯄꯤꯤꯡ
ꯑꯩꯈꯣꯏ ꯅꯣꯡꯉꯣꯟꯕꯤꯁꯦ ꯃꯔꯩꯗꯤ ꯐꯖꯅ ꯀꯟꯕꯅ
ꯄꯨꯊꯣꯛꯑ ꯊꯣꯛꯂꯛꯏꯕ
ꯑꯥ
ꯎꯝ
ꯀꯔꯤ ꯁꯣ ꯁꯣ ꯍꯥꯏꯔꯣ
ꯑꯣ ꯑꯣ ꯑꯣ
ꯀꯔꯤꯒꯤ ꯁꯄ ꯀꯔꯤ
ꯑꯥ ꯆꯥ ꯊꯣꯏꯒꯤ ꯁꯣꯔꯗꯣ ꯄꯨꯊꯣꯛꯑ ꯊꯣꯛꯂꯛꯏꯕ
ꯀꯔꯤꯒꯌꯥ
ꯎꯝ
ꯎꯝ ꯃꯥꯈꯨꯠ ꯂꯦꯡꯕꯅꯤ ꯑꯗꯨ ꯁꯨꯨ ꯂꯦꯡꯕꯅꯤꯍꯦ
ꯇ ꯇꯨ ꯃꯖꯤ ꯂꯥꯛꯑꯣꯣ ꯃꯃ ꯇꯧꯌꯦ ꯇ
ꯊꯨꯝ ꯃꯁꯤꯜꯂꯛꯑꯣ ꯍꯥꯏꯁꯦ ꯃꯃꯥ ꯋꯥꯔꯤ ꯁꯥꯟꯅꯔ
ꯎꯝ
ꯅꯤ ꯂꯣꯏꯗꯣꯝꯅꯤ ꯁꯥꯟꯅꯕ ꯉꯥꯏꯍꯥꯛꯇꯪ ꯁꯥꯟꯅꯒꯦ ꯇꯧꯅꯤ ꯃꯃꯥꯒ
ꯎꯝ
ꯑꯗꯤꯨꯗꯨꯥꯟ ꯐꯝꯕ ꯌꯥ ꯈꯔ ꯈꯔ ꯑꯗꯨꯝ ꯀꯥꯟꯅꯗꯗꯤ ꯀꯩꯗꯧꯅꯤ ꯅꯠꯇ꯭ꯔꯥ ꯑꯗ ꯅꯣꯏꯅ ꯄꯥꯔꯠꯅꯔ ꯇꯧꯕꯗꯤ ꯀꯥꯟꯅꯔꯣꯏꯕ ꯏꯁꯥꯒꯤꯗꯤ
ꯒꯥꯔꯗꯦꯟꯣꯗ ꯄꯥꯔꯠꯅꯔ ꯑꯗꯨꯗꯤ ꯒꯥꯔꯗꯦꯟꯗ ꯈꯟꯅꯔ ꯄꯣꯛꯅꯕ ꯊꯕꯛꯅꯤ ꯆꯦꯡꯁꯨ ꯎꯝ
ꯐꯅ ꯇꯧꯕ ꯍꯥꯏꯗꯨꯗꯤ ꯅꯣꯏꯗꯁꯨ ꯀꯔꯤꯝ ꯀꯥꯟꯅꯔꯣꯏ ꯈ꯭ꯔꯒ꯭ꯔꯥꯒ꯭ꯔ
ꯎꯝ ꯎꯝ ꯑꯗꯨꯅꯤ ꯑꯦ ꯄꯥꯔꯠꯅꯔꯒ ꯇꯧꯔꯝꯃꯗꯤꯕꯣ ꯑꯁ ꯂꯣꯏꯅꯤꯕ ꯃꯩ ꯇꯥꯅꯤ ꯃꯩ ꯍꯧꯏꯤ ꯎꯝ ꯁꯤꯐꯧꯗ ꯄꯨꯨꯊꯥꯡꯉꯝꯃꯛꯇ꯭ꯔ ꯀꯥꯟꯁꯤꯗ
ꯑꯗꯨꯅꯦ ꯍꯥꯏꯁꯦ
ꯎꯝ
ꯃꯔꯨ ꯀꯔꯤ ꯍꯣꯟꯕꯩꯗꯤ ꯑꯗꯨꯝ ꯅꯣꯏ ꯑꯗꯨꯝ ꯀꯣꯟꯅꯩ ꯅꯠꯇ꯭ꯔꯥ ꯈꯔ ꯈ ꯑꯗꯨꯝ ꯇꯦꯛ ꯇꯦꯛ ꯇꯦꯛ ꯇꯧꯕꯗꯅ
ꯑꯗꯨꯕꯨꯗ ꯈꯔ ꯀꯧꯔꯤꯅꯦꯕ ꯈꯪꯕ꯭ꯔꯥ ꯈꯔ ꯄꯩꯁꯥꯗꯣ ꯀꯩꯅꯣ ꯇꯧꯗꯕꯅꯤꯅ ꯅꯧꯔꯤꯕꯅꯤꯅ
ꯎꯝ ꯀ ꯀꯨꯏꯔꯛꯑꯒꯗꯤ ꯑꯗꯨꯝ ꯀꯥꯟꯅꯀꯅꯤ ꯅꯥꯀꯟꯗꯨꯗ ꯗꯨꯀꯥꯟ ꯑꯃ ꯐꯝꯖꯜꯂꯒ ꯗꯨꯀꯥꯟꯗꯤ ꯑꯗꯨꯝ ꯍꯣꯇꯦꯜꯅꯤ ꯈꯪꯗꯦ ꯀꯩꯅꯤ ꯈꯪꯗꯦ ꯐꯝꯃ ꯀꯔꯤ ꯑꯗꯨꯗꯤ ꯐꯝꯃ ꯀꯥꯟꯅꯣ ꯑꯗꯨ ꯃꯤꯁꯨꯕ ꯂꯥꯛꯕꯣ ꯈꯣ ꯑꯗꯨ ꯀꯥꯟꯅꯗꯔꯤꯅꯤꯗꯣ ꯐꯔꯦ ꯐꯔꯦꯁꯦ ꯑꯉꯥꯡ ꯀꯞꯄꯦ ꯍꯥꯏ ꯇꯨꯝꯃꯨꯔ ꯇꯨꯝꯃꯔꯣ ꯑꯩꯁꯨ ꯄꯣꯊꯥꯅꯕ ꯇꯧꯔꯒꯦ ꯊꯝꯃꯒꯦ ꯎꯝ ꯊꯝꯃ ꯊꯝꯃꯦ ꯊꯝꯃꯣ ꯊꯝꯃꯣ ꯅꯪ ꯊꯝꯃꯣ
ꯑ ꯑꯩꯅ ꯊꯝꯕꯅꯤꯅ ꯌꯥꯈꯤꯗ꯭ꯔꯦ
ꯅꯣꯏꯅꯤ ꯉꯉ ꯇꯔꯉ ꯇꯣꯄꯅꯤꯦꯀ